ꯇꯥꯕ꯭ꯔꯣ꯫
ꯑꯣ ꯇꯥꯔꯦ ꯇꯥꯔꯦ꯫
ꯀꯟꯅ ꯇꯥꯕ꯭ꯔꯣ꯫
ꯑ ꯐꯖꯅ ꯇꯥꯔꯦ ꯆꯥꯛꯇꯤ ꯆꯥꯔꯕꯣꯪ
ꯆꯥꯛ ꯆꯥꯗꯦ ꯅꯣꯏ ꯈꯨꯟꯗ ꯅꯦꯠ ꯅꯨꯡꯉꯥꯏꯇꯕ ꯃꯥꯜꯂꯦꯀꯣ꯫
ꯑ ꯅꯨꯡꯉꯥꯏꯇꯦꯗ ꯃꯩꯁꯨ ꯂꯥꯛꯇꯕꯃꯤꯅ ꯑꯗꯨꯏ
ꯑꯩꯈꯣꯏ ꯈꯨꯟꯁꯦ ꯍꯟꯗꯛ ꯎꯝ ꯍꯧꯖꯤꯛꯐꯥꯎ ꯂꯥꯛꯇ꯭ꯔꯤ ꯉꯁꯥꯏ ꯂꯥꯛꯑꯒ ꯑꯗꯨꯝ ꯃꯨꯠꯂꯦ ꯑꯃꯨꯛꯀ ꯂꯥꯛꯑꯦ ꯃꯨꯠꯂꯦ ꯌꯥꯗꯦꯅꯦ꯫
ꯀ꯭ꯔꯤꯗꯤ ꯂꯩꯕ꯭ꯔꯣ ꯃꯩꯗꯤ ꯂꯩꯕ꯭ꯔꯣ ꯅꯪꯒꯤ꯫
ꯑꯣ ꯃꯩꯗꯤ ꯂꯩ ꯑꯗꯨꯝ ꯉꯁꯤꯒꯤꯗꯤ ꯀꯣꯟꯅꯔꯅꯤꯗ꯫ ꯍꯌꯦꯡꯒꯤꯗꯤ ꯈꯪꯗꯦ ꯀꯩ ꯢꯟꯖꯥꯟ ꯆꯥꯔꯒꯦ꯫
ꯆꯥꯗ꯭ꯔꯤ ꯍꯥꯏꯕ ꯆꯥꯗ ꯍꯋꯥꯏꯒꯤ ꯀꯩꯅꯣ꯫
ꯍꯋꯥꯏꯒꯤ ꯀꯩꯅꯣ꯫
ꯍꯥ ꯆꯥꯗ꯭ꯔꯤ ꯍꯥꯏꯕ꯫ ꯆꯥꯗ꯭ꯔꯤ ꯍꯥꯏꯕ꯫
ꯑꯥꯎ ꯑꯣ꯫
ꯆꯥꯗ꯭ꯔꯤ ꯍꯥꯏꯕꯅꯦ꯫ ꯅꯣꯏꯗꯤ꯫
ꯑꯩꯈꯣꯏꯗꯤ ꯉꯁꯥꯏꯅ ꯆꯥꯔꯦꯗꯅ꯫ ꯑꯩꯗꯤ ꯉꯁꯤ ꯆꯥꯛ ꯑꯅꯤꯔꯛꯅꯦ ꯆꯥꯕ
ꯉ ꯍꯥꯎꯕ꯭ꯔꯣ
ꯌꯦꯟꯁꯥꯡ ꯍ ꯍꯧꯋꯤ ꯌꯦꯟ ꯊꯣꯡꯉꯦ ꯑꯩꯈꯣꯏꯗꯤ
ꯔꯝꯅꯤ ꯑꯩꯗꯤ ꯂꯗ ꯍꯃꯟꯗꯕ ꯍꯥꯏꯕꯒꯤ ꯀꯥꯡꯉꯧ ꯉꯧꯤꯅꯦ ꯍꯧꯖꯤꯖꯤꯛ ꯆꯥꯛ ꯆꯥꯒꯦ ꯇꯧꯔꯒ ꯉꯥꯡꯒ ꯍꯃꯟꯗꯒꯀꯣ
ꯎꯝ
ꯁꯣꯁꯦ
ꯍꯌꯦꯡꯗꯤ ꯍꯥꯎꯔꯅꯤꯅ
ꯍꯌꯦꯡ ꯎꯝ ꯍꯥꯎꯔꯗ ꯗꯥꯪ ꯍꯥꯎꯕ ꯇꯥꯅꯉꯥꯏꯔꯒꯦ ꯔ
ꯆꯝꯐꯨꯒꯨꯝꯕꯁꯨ ꯑꯗꯨꯝ ꯍꯥꯎꯋꯅꯤꯗ ꯔꯣꯒ ꯃ ꯇꯒꯦꯀꯣ
ꯎꯝ
ꯑꯗꯨꯝ ꯇꯣꯡꯗꯅ
ꯍꯥꯎꯗꯕ ꯏꯟꯁꯥꯡ ꯈꯛꯇꯅꯦ ꯁꯤꯗ ꯂꯩꯔꯦ ꯍꯥꯎꯕ ꯏꯟꯁꯥꯡ ꯌꯥꯎꯗꯕ
ꯍꯥꯎꯔꯛꯀꯅꯤꯗ
ꯈꯪꯕ
ꯈꯪꯗ꯭ꯔꯤꯌꯦ ꯑꯩꯗꯤ ꯎꯝ
ꯌꯦꯡꯒꯦꯔꯣ
ꯌꯦꯡꯉꯔꯣꯏꯗ ꯃꯩꯁꯨ ꯂꯥꯛꯇꯕꯅꯤꯅ ꯑꯗꯨꯝ
ꯇꯨꯝꯈ꯭ꯔꯒꯦ ꯍꯥꯏꯕ
ꯑꯣ ꯇꯨꯝꯈꯅꯤ ꯉꯥꯏꯍꯥꯛ ꯂꯩꯔꯗꯤ
ꯎꯝ ꯐꯥꯏꯌꯦ ꯐꯥꯏ
ꯅꯪꯒꯤ ꯅꯪꯒ ꯋꯥꯔꯤ ꯁꯥꯟꯅꯕꯁꯦ ꯌꯥꯝ ꯅꯨꯡꯉꯥꯏꯅꯦ
ꯑꯩꯕꯨ ꯈꯪꯕ꯭ꯔꯣ
ꯈꯪꯗꯦꯗ ꯑꯗꯨ ꯑꯣꯏꯔꯁꯨ
ꯑꯩꯒꯤ ꯀꯗꯥꯏꯗꯒꯤ ꯑꯩ ꯀꯃꯥꯏꯅ ꯈꯪꯕ꯭ꯔꯣꯅꯣ ꯇꯥꯕ꯭ꯔꯣ ꯇꯥꯕꯔꯣ ꯀꯔꯤꯅꯦ ꯋꯥꯕ꯭ꯔꯣ ꯌꯥꯗ ꯂꯩꯦ ꯇꯥꯕ꯭ꯔꯣ ꯎꯝ